ꯍꯜꯂꯣ
ꯑ ꯇꯥꯏꯀꯣ
ꯇꯥꯗꯦ
ꯇꯥꯗꯦ
ꯇꯥꯗꯤ ꯎꯝ ꯈꯔ ꯀꯟꯅ ꯉꯥꯡꯉꯣ
ꯑꯦ ꯉꯥꯡꯔꯤꯕꯗꯨꯗꯤ ꯀꯟꯅ
ꯈꯔ ꯈꯔ ꯀꯟꯅ ꯅꯆꯥꯅꯁꯨꯁꯤꯡ ꯅꯆꯥꯅꯁꯨꯁꯤꯡ ꯍꯧꯒꯠꯅꯤꯡꯉꯥꯏ ꯀꯟ ꯀꯟꯅ ꯉꯥꯡꯉꯤ
ꯈꯟꯕ ꯌꯥꯗꯦꯍꯦ
ꯏꯁꯇꯣꯝꯃꯤꯀꯥꯟꯗꯅꯦ ꯍꯋꯥꯏꯠ ꯍꯥꯏꯕꯁꯦ ꯍꯋꯥ ꯍꯋꯥꯠꯈ꯭ꯔꯕ ꯄꯪꯐꯨꯅ ꯐꯨꯔꯛꯀꯗꯕ
ꯍꯧꯒꯠꯂꯗꯤ ꯃꯣꯏ ꯂꯥꯡꯒꯅꯤꯍꯦ
ꯏꯟꯁꯇꯥ ꯉꯥꯗꯤ ꯄꯨꯡ ꯂꯣꯏ ꯈꯣꯡꯄꯥꯟꯅ ꯀꯥꯎꯄꯣꯛ ꯑꯣꯏꯅ ꯈꯄꯅ ꯀꯥꯎꯕ ꯑꯥ ꯌꯧꯔꯅꯤ ꯅꯣꯏ ꯌꯣꯟ ꯃꯈꯥ ꯇꯥꯔꯅꯤ
ꯑꯁ ꯑꯗꯣ ꯍꯥꯏꯒꯅꯨꯍꯦ ꯑꯗꯣ ꯍꯥꯏꯒꯅꯨꯍꯦ ꯅꯨꯡꯉꯥꯏꯔꯣꯏꯍꯦ
ꯏꯁ ꯏꯗꯤ ꯑꯗꯨꯃꯥꯏꯅ ꯇꯧꯒꯅꯤ ꯑꯩꯗꯤ ꯅꯪꯅ ꯆꯥꯕ ꯅꯨꯡꯁꯤꯗꯦ
ꯆꯥꯕ ꯅꯨꯡꯁꯤꯕꯒꯤ ꯀꯥꯎꯕꯗꯤ ꯅꯨꯡꯉꯥꯏꯔꯣꯏꯗ
ꯄꯤꯅꯪꯕꯨ ꯎꯝ ꯑꯁ ꯑꯩ ꯏꯇꯨꯒꯤ ꯋꯥꯈꯜ ꯃꯨꯟꯗꯥ ꯇꯧꯔꯒ ꯂꯩꯔꯤ ꯍꯧꯖꯤꯛꯁꯦ ꯐꯝꯃꯒ ꯑꯠꯆ ꯌꯦꯛꯄꯤ ꯍꯣꯔꯥ ꯅꯪꯗꯤ
ꯅꯅꯥꯛꯇ ꯂꯩꯇꯕ꯭ꯔꯥ
ꯑꯥ ꯑꯥ ꯖꯨꯄꯤꯇ꯭ꯔꯗ ꯂꯩꯌꯦ ꯊꯥꯗ ꯂꯩꯑꯦ ꯑꯩ ꯏꯇꯨ ꯑꯩ ꯏꯇꯨꯗꯤ ꯊꯥꯗ ꯂꯩꯌꯦ ꯅꯪꯗꯤ ꯀꯩ ꯇꯧꯔꯛꯒꯦ ꯎꯝ
ꯍꯟ ꯇ ꯑꯣꯔꯦꯗꯗꯤ ꯀꯣ ꯑꯩ ꯆꯥꯛ ꯀꯣꯉꯦ
ꯀꯔꯤ ꯆꯥꯛꯅꯣ ꯅꯪ ꯊꯣꯡꯉꯤꯗꯣ
ꯀꯔꯤ ꯍꯟꯖꯥꯡꯅꯣ ꯍꯥꯏꯌꯣ ꯆꯥꯛꯇꯤ ꯂꯣꯏ ꯃꯥꯟꯅꯕ ꯅꯠꯇ꯭ꯔꯣ
ꯀꯗꯥꯏꯗ ꯉꯥ ꯊꯣꯡꯕ꯭ꯔꯥ ꯉꯁꯤ
ꯀꯩ ꯑꯩꯈꯣꯏꯗꯤ ꯉꯥ ꯊꯣꯡꯗꯦꯗ
ꯀꯔꯤ ꯁꯧꯒꯔꯤ
ꯍꯣꯏꯗꯤ ꯑꯩꯈꯣꯏꯗꯤ ꯍꯣꯏ ꯁꯧꯒ꯭ꯔꯤꯒꯨꯝꯕ ꯊꯣꯡꯉꯦ ꯍꯧꯖꯤꯛ ꯍꯟꯗꯛꯀꯥꯟꯁꯦ ꯆꯠꯅ ꯆꯠꯅꯕꯤ ꯀꯣ
ꯎꯝ ꯅꯣꯏꯗꯤ ꯁꯧꯀ꯭ꯔꯤ ꯆꯥꯕꯅ ꯐꯩ ꯁꯒꯔꯤꯅ ꯍꯥꯎꯕꯅꯤ
ꯍꯥꯎꯁꯨ ꯍꯥꯎꯋꯦ ꯏꯁꯥꯒꯤꯁꯨ ꯌꯥꯝ ꯐꯩꯌꯦ ꯁꯥ ꯆꯥꯕ ꯍꯦꯟꯅꯗꯤꯀꯣ
ꯎꯝ
ꯅꯣꯏꯗꯤ ꯀꯔꯤ ꯀꯔꯤ ꯆꯥꯏꯌꯦ ꯎꯝ
ꯑꯗꯨ ꯁꯥ ꯆꯥꯕ ꯍꯦꯟꯅ ꯐꯔꯗꯤ ꯑꯩ ꯁꯧꯒ꯭ꯔꯤ ꯕꯣꯔꯥ ꯑꯃ ꯄꯤꯔꯛꯀꯦ ꯑꯗꯨ ꯑꯩꯒꯤ ꯁꯥ ꯕꯣꯔꯥ ꯑꯃ ꯄꯤꯌꯨꯀꯣ ꯑꯣꯅꯥꯁꯦ
ꯑꯣ ꯅꯔꯤꯗꯦꯗ ꯑꯩꯗꯤ ꯁꯥ ꯆꯗꯦ ꯑꯩꯗꯤ ꯁꯥ ꯆꯥꯅꯤꯡꯗꯤꯌꯦ
ꯏ ꯅꯪ ꯀꯥꯏ ꯁꯣꯄꯔꯤ ꯅꯪ ꯁꯣꯀ꯭ꯔꯤ ꯆꯥꯅꯤꯡꯉꯦ ꯍꯥꯏꯕ ꯅꯠꯇ꯭ꯔꯣ ꯁꯣꯀ꯭ꯔꯤ ꯑꯩ ꯄꯨꯔꯛꯑꯒꯦ ꯑꯩꯒꯤ ꯁ ꯑꯣꯏꯅ ꯄꯤꯔꯣ
ꯍꯣꯏꯗ ꯍꯣꯏꯗ ꯍꯣꯏ ꯀꯥꯏꯗꯦ ꯀꯥꯏꯗꯦ ꯑꯣꯟꯅꯕ ꯌꯥꯏ
ꯌꯥꯧꯔꯛꯑꯒ ꯌꯥꯧꯔꯛꯑꯒ ꯅꯪ ꯌꯥꯗ꯭ꯔꯗꯤ ꯀꯃꯥꯏꯅ ꯇꯧꯒꯅꯤ
ꯀꯔꯤꯒꯤ ꯅꯪ ꯐꯨꯕ ꯐꯪꯂꯉꯣꯏꯗ ꯑꯩꯅ ꯄꯤꯒꯗꯧꯕꯁꯤꯗꯤ
ꯏꯁ ꯐꯪꯒꯅꯤ ꯅꯅꯤ
ꯂꯩꯌꯦ ꯑꯩꯈꯣꯏꯗꯤ ꯃꯔꯥꯡ ꯀꯥꯏꯅ ꯁꯥꯟꯅꯏꯅ ꯁꯤꯗ
ꯑꯗꯨ ꯄꯤꯔꯛꯑꯣꯅ ꯑꯩ ꯑꯩꯒꯤꯁꯨ
ꯅꯪꯅ ꯅꯪ ꯂꯧꯕ ꯂꯥꯛꯑꯣ
ꯑꯩ ꯂꯧꯕ ꯂꯥꯛꯑꯗꯤ ꯅꯪꯕꯨ ꯂꯧꯔꯅꯤ ꯅꯪꯕꯨ ꯑꯣꯏꯅ ꯂꯧꯔꯅꯤ ꯑꯩꯗꯤ
ꯍꯥꯥ
ꯑꯩꯗꯤ ꯅꯪꯕꯨ ꯑꯣꯏ ꯂꯧꯔꯅꯤ
ꯑꯩꯕꯨꯗꯤ
ꯅꯪ ꯅꯨꯄꯥꯅ ꯑꯃꯨꯛ ꯀꯞꯀꯗꯕ
ꯑꯩ ꯏꯆꯥ ꯏꯆꯥ ꯏꯁꯨ ꯂꯩꯕꯕꯨ ꯅꯪ ꯀꯃꯥꯏꯅ ꯄꯨꯒꯅꯤ ꯉꯝꯃꯣꯏ ꯉꯝꯃꯣꯏ
ꯉꯝꯒꯅꯤ ꯉꯝꯒꯅꯤ ꯅꯁꯨ ꯅꯆꯥ ꯅꯆꯥꯅꯨꯄꯤ ꯑꯍꯥꯟꯕꯗꯣ
ꯏꯆꯥꯅꯨꯄꯤ ꯃꯁꯛ ꯑꯗꯨꯗꯣ ꯑꯩꯒꯤ
ꯀꯔꯤ ꯅꯆꯥꯅꯨꯄꯤ ꯀꯔꯤ ꯇꯧꯕ ꯅꯦꯆꯥ ꯅꯨꯄꯤꯗ ꯌꯥꯝ ꯆꯤꯟ ꯊꯤꯑ ꯍꯥꯏꯕ ꯍꯥꯥ ꯍꯜꯂꯣ ꯇꯥꯕ꯭ꯔꯣ ꯍꯜꯂꯣ